ꯍꯜꯂꯣ ꯆꯦꯔꯕꯤꯅꯥ
ꯁꯤ ꯌꯥꯔꯦ ꯃꯣ
ꯑꯣ ꯌꯥꯔꯦ ꯌꯥꯔꯦ ꯑꯗꯨꯅꯦ ꯃꯥ ꯑꯩꯗꯤ ꯀꯥꯎꯗꯅ ꯐꯣꯟꯗ ꯀꯠꯁꯦ ꯀꯛꯍꯧꯗꯕꯤꯗ
ꯑꯩꯅ ꯀꯛꯑꯦ ꯑꯩꯅ ꯀꯛꯑꯦ ꯅꯪꯒꯤ ꯄꯣꯠ ꯂꯥꯛ ꯆꯜꯂꯦꯕꯀꯣ
ꯑꯥ
ꯑꯩꯅ ꯅꯣꯡ ꯀꯛꯊꯈ꯭ꯔꯦ ꯇꯥꯏ
ꯑꯣ ꯑꯩꯅ ꯁꯨꯝ ꯀꯛꯏꯅꯦ
ꯎꯝ
ꯃꯈꯥ ꯆꯟꯊꯧꯔꯑꯒ ꯑꯗꯨꯅꯦ ꯑꯦ ꯍꯧꯖꯤꯛꯀꯤꯗꯨꯗꯤꯅꯦ ꯀꯩꯝꯇ ꯍꯦꯛ ꯇꯧꯗꯦ ꯍꯥꯏꯕ ꯑꯗꯨꯗꯨꯒ ꯏꯆꯦꯅꯁꯨ ꯍꯜꯂꯣꯕ ꯍꯥꯏ ꯑꯗꯒꯤ ꯑꯩꯅ ꯑꯩꯅꯪ ꯅꯍꯜꯂꯣ ꯍꯥꯏꯔꯒ ꯃꯦꯟꯐꯝ ꯊꯣꯛꯂꯛꯄꯗꯨꯗ ꯑꯩꯅ ꯀꯩꯅꯣꯅꯦ ꯉꯁꯥꯏ
ꯑꯗꯨꯅꯦ ꯀꯩꯅꯣꯝ ꯇꯧꯔꯦ ꯍꯥꯏꯕ ꯄꯣꯠꯁꯦ
ꯑ ꯃꯣꯏꯗꯣ ꯏꯦ ꯃꯣꯏꯗꯣ ꯃꯤ ꯌꯥꯝꯁꯨ ꯌꯥꯝ ꯑꯗꯨꯝ ꯊꯕꯛꯇꯣ ꯃꯤꯁꯨ ꯀꯩꯅꯣ ꯇꯧꯔꯝꯃꯅꯤ ꯍꯥꯏꯗꯤ ꯃꯤ ꯃꯌꯥꯝꯁꯨ ꯂꯥꯛꯑꯝꯃꯅꯤ ꯑꯗꯨꯗꯨꯒ ꯑꯗꯨꯝ ꯀꯩꯅꯣꯁꯨ ꯇꯧꯔꯝꯃꯅꯤ ꯄꯩꯁꯥ ꯀꯥꯁꯨ ꯈꯔ ꯈꯔ ꯊꯥꯕ ꯍꯧꯔꯕꯩꯩꯅꯅꯦ ꯀꯛꯊꯠꯂꯤ ꯑꯣꯏꯔꯝꯅꯤ ꯀꯣꯜ ꯃꯁꯤꯡꯗꯣ ꯈꯔ ꯌꯥꯕ ꯌꯥꯗꯕ ꯁꯨꯝ ꯄꯠ ꯄꯠ ꯇꯧꯔꯔꯅꯤ
ꯎꯝ ꯗꯥꯥꯎꯗ ꯂꯩꯔꯤꯅꯦ ꯁꯤꯁꯨ ꯑꯗꯨꯗꯤ
ꯎꯝ ꯑꯗꯨꯅꯦ ꯃꯥꯅꯦ ꯁꯀꯣꯔ ꯀꯠ ꯆꯤꯑꯦ ꯉꯁꯤꯗꯣ ꯅꯝꯍꯟꯒꯦꯅ ꯆꯠꯂꯨꯕ ꯏꯆꯦ ꯉꯁꯥꯏ ꯀꯣꯜ ꯇꯧꯔꯛꯄꯗꯣ ꯇꯥꯍꯧꯗ꯭ꯔꯕ
ꯑꯥ
ꯑꯩꯅ ꯄꯦꯄꯔ ꯑꯃ ꯁꯥꯔꯅ ꯏꯔꯣꯅ ꯏꯌꯦ ꯍꯥꯏꯕꯗꯣ ꯑꯗꯨꯗꯨꯒꯤ ꯅꯝꯕ ꯆꯠꯂꯨꯔꯦ ꯑꯗꯨꯗꯨꯒ ꯀꯀꯥ ꯅꯅꯥꯎ ꯗꯤ ꯃꯥꯗꯣ ꯌꯥꯝ ꯄꯥꯛꯅ ꯍꯩꯇꯕ ꯃꯥꯜꯂꯦ ꯕꯨꯣꯏꯠꯁꯦ
ꯎ ꯎꯝ ꯁꯣꯏꯕꯅꯦ
ꯑꯥ ꯃꯥꯗꯣ ꯑꯩꯅꯅꯦ ꯍꯪꯉꯕ ꯁꯥꯔꯅ ꯌꯨꯅꯤꯀꯣꯠꯇ ꯅꯝꯃꯛꯑꯣꯅ ꯍꯥꯏꯔꯛꯄ ꯑꯗꯒꯤ ꯑꯩꯁꯨ ꯑꯩꯈꯣꯏꯅꯁꯨ ꯁꯥꯔꯗ ꯁꯥꯔꯗ ꯀꯩꯀꯩ ꯀꯩꯗ ꯍꯥꯞꯇꯣꯏꯅꯣ ꯀꯩ ꯖꯔꯅꯦꯜꯗ ꯍꯥꯞꯇꯣꯏꯅꯣ ꯈꯣꯠꯇꯨꯅꯣ ꯀꯩꯝꯇ ꯈꯪꯗꯦꯕ ꯁꯥꯔꯅ ꯄꯦꯄꯔ ꯑꯃ ꯏꯔꯛꯑꯣ ꯍꯥꯏꯔꯒ ꯑꯩꯈꯣꯏꯅ ꯏꯔꯀꯥꯟꯗ ꯅꯣꯏꯅ ꯏꯔꯒ ꯄꯣꯔꯔꯛꯑꯣ ꯑꯩ ꯆꯦꯛ ꯇꯧꯕꯤꯔꯒꯦ ꯑꯗꯨꯃꯥꯏꯇꯪ ꯍꯥꯏꯔꯛꯄꯗ ꯑꯩꯈꯣꯏꯁꯦ ꯄꯨꯔꯒ ꯑꯣꯏꯅ ꯆꯦꯛ ꯇꯧꯍꯟꯕꯅꯦꯕ ꯑꯗꯨꯗꯨꯒ ꯁꯥꯔꯅ ꯑꯗꯨꯗꯤ ꯌꯨꯅꯤꯀꯣꯠꯇ ꯅꯝꯃꯛꯑꯣ ꯑꯗꯨꯃꯥꯏꯅ ꯑꯃ ꯍꯥꯏꯔꯛꯄꯁꯤꯗ ꯑꯗꯨꯏꯗꯤ ꯑꯩꯅ ꯀꯥꯅ ꯂꯥꯗ ꯑꯣꯏꯅ ꯅꯝꯍꯜꯂꯒꯦꯅꯅ ꯈꯔꯁꯨ ꯅꯛꯄꯅꯤꯅ ꯑꯩꯈꯣꯏ ꯁꯤꯗꯒꯤ ꯊꯣꯛꯈ꯭ꯔꯒꯅ ꯂꯥꯏꯕ꯭ꯔꯦꯔꯤ ꯆꯠꯄꯗꯅ ꯈꯜꯂꯀꯥꯟꯗ ꯆꯠꯂꯦ ꯑꯗꯨꯒ ꯀꯥꯟ ꯅꯅꯥꯗꯤ ꯀꯩꯅꯣ ꯌꯨꯅꯤꯀꯣꯠꯇ ꯅꯝꯕꯤꯔꯣ ꯍꯥꯏꯔꯦ ꯑꯗꯨꯗꯨꯒ ꯌꯨꯅꯤꯀꯣꯠ ꯍꯥꯏꯁꯦ ꯀꯃꯥꯏꯅ ꯃꯗꯨ ꯈꯪꯗ꯭ꯔꯕ ꯃꯥꯜꯂꯦ ꯑꯗꯨꯒꯤ ꯐꯖꯅ ꯀꯨꯏꯅ ꯑꯃꯨꯛ ꯍꯥꯏꯅꯔꯦ ꯑꯗꯨꯗꯨꯒ ꯀꯥꯔꯣꯁꯅꯤ ꯇꯥꯅ ꯑꯃꯨꯛ ꯆꯠꯂꯦ ꯀꯥꯔꯣꯁꯅꯤꯗꯤ ꯈꯪꯉꯝꯃꯤ ꯑꯗꯨꯒ ꯌꯨꯅꯤꯀꯣꯠꯇꯨꯗꯃꯛꯇꯨꯔꯅ ꯍꯪꯉꯛꯑꯦ ꯀꯥꯔꯣꯁꯅꯤꯅ
ꯎꯝ
ꯑꯗꯨ ꯀꯥꯔꯁꯤꯡꯗ ꯅꯝ ꯍꯜꯂꯝꯃꯦ ꯑꯗꯨꯒ ꯍꯜꯂꯛꯄ ꯍꯜꯂꯛꯑꯕꯗꯒꯤ ꯐꯣꯟꯗꯣ ꯄꯥꯏꯍꯧꯗ꯭ꯔꯕ ꯏꯆꯦꯒꯤꯗꯣ
ꯍꯩꯕꯩꯗꯤ ꯕꯔ ꯀꯥꯔꯛꯁꯨꯨꯅꯤꯅꯦꯅ ꯍꯥꯏꯕꯅꯤ
ꯎꯝ ꯍꯩ ꯑꯕꯗꯨꯅꯦ ꯑꯩꯅ ꯃꯁꯤ ꯅꯨ ꯄꯥꯉꯦ ꯀꯩꯅꯣꯝꯇ ꯍꯩ ꯍꯥꯏꯗꯤ ꯈꯤꯇꯪꯗꯕꯨ ꯍꯦ ꯈꯪ ꯌꯥꯕꯗꯣ ꯌꯨꯅꯤꯀꯣꯠꯁꯦ ꯈꯪꯉꯝꯗ꯭ꯔꯕ ꯃꯥ ꯑꯣꯏꯅ
ꯅꯥꯖ ꯌꯥꯝꯁꯣꯏꯕꯖꯅ ꯍꯧ
ꯑꯣ ꯏꯦ ꯃꯥꯏ ꯅꯨꯄꯤꯔꯣ ꯑꯃꯗꯨꯅ
ꯎꯝ ꯃꯥꯅꯦ ꯃꯅꯥ ꯇꯍꯦꯛ ꯂꯩꯗꯣ ꯄꯩꯁꯥꯁꯨ ꯌꯥꯝ ꯂꯧꯕꯅꯤ ꯅꯍ ꯅ ꯍꯧꯖꯤꯛ
ꯑꯣ ꯃꯥꯏ ꯅꯨꯄꯤꯔꯣ ꯑꯍꯟ ꯃꯥꯜ
ꯎꯝ
ꯑꯩꯗꯤ ꯑꯗꯨꯝ ꯀꯥꯔꯨꯁꯤꯅ ꯅꯝꯍꯟꯕꯅꯦ ꯑꯣ ꯀꯥꯔꯁꯤꯗ ꯑꯗꯨꯝ ꯅꯝꯍꯟꯕꯅꯦꯕ ꯅꯍꯥꯟꯈꯩꯗꯤꯗ ꯉꯁꯤꯗꯣ ꯅꯛꯄꯁꯤꯗ ꯇꯜꯂꯦ ꯌꯥꯝ ꯁꯥꯡꯅ ꯆꯠꯄ ꯑꯗꯨ ꯍꯦꯛ ꯇꯧꯔꯨꯕ ꯑꯗꯨꯒ ꯑꯃꯨꯛ ꯁꯥꯡꯅ ꯑꯃꯨꯛ ꯆꯠꯂꯦ ꯀꯣꯛꯀ ꯆꯤꯛꯦ ꯁꯥꯁꯦ
ꯏꯃꯥ ꯃꯣꯟꯅꯦꯕꯃ ꯅꯨꯄꯤꯗꯣ
ꯎꯝ ꯃꯁꯛꯇꯣ ꯄꯥꯝꯃꯣꯗꯤ ꯃꯥꯜꯂꯦ ꯀꯥꯔꯁꯤꯅꯦꯗꯤ ꯀꯀꯥ ꯅꯥꯎꯔꯗꯤ ꯑꯉꯥꯡ ꯃꯥꯜꯂꯦ ꯃꯥꯏ ꯅꯨꯄꯤꯗ ꯑꯍꯜ ꯃꯥꯜ ꯃꯁꯛꯇꯣ ꯀꯩꯁꯨ ꯌꯥꯝ ꯄꯥꯡꯅ ꯐꯖꯗꯦ ꯋꯥꯅ ꯄ
ꯐꯖꯗꯕꯅꯤ
ꯎꯝ ꯏꯦ ꯅꯪ ꯀꯩꯗꯧꯔꯝꯃꯤꯅꯣ
ꯁꯤꯕꯤꯃ ꯑꯩꯒꯤ ꯄꯤ ꯑꯩꯆ ꯗꯤ ꯇꯧꯕꯒꯤ ꯆꯤꯛꯀꯦꯟ ꯀꯦꯔꯦꯁ ꯀꯩꯀꯥꯗꯣ ꯀꯥꯏ ꯆꯠꯈ꯭ꯔꯒꯦ ꯊꯤꯔꯝꯃꯤꯕ
ꯑꯣ ꯍꯥꯏꯗꯤꯕꯤꯒꯦ ꯇ
ꯎꯝ
ꯑꯩꯁꯨ ꯂꯧꯗ꯭ꯔꯤꯕꯅꯦ ꯑꯝꯇ ꯂꯧꯒꯦ ꯇꯧꯔꯒ ꯀꯥꯎꯍꯕꯨ ꯀꯥꯎꯔꯦ ꯎꯝ ꯍꯟꯗꯛꯀꯤꯗꯣ ꯅꯍꯥꯟꯃꯨꯛꯀꯤ ꯀꯩꯅꯣ ꯇꯧꯋ ꯃꯣꯏ ꯄꯤ ꯕꯤ ꯇꯤ ꯁꯦꯝꯃꯒ ꯀꯩꯅꯣ ꯇꯧꯍꯅꯤ ꯍꯥꯏꯗ꯭ꯔꯅꯦ ꯑꯩꯁꯦ ꯑꯗꯨꯁꯨ ꯇꯧꯍꯜꯂꯤꯌꯦ ꯑꯩꯈꯣꯏꯕꯨꯗꯤ ꯑꯩꯈꯣꯏ ꯃꯅꯤꯄꯨꯔꯤꯒꯤꯗꯤ ꯈꯝ ꯆꯠꯂꯝꯗꯧ ꯃꯥꯜꯂꯦ ꯃꯅꯤꯄꯨꯔꯤ ꯁꯕꯖꯦꯛꯀꯤꯗꯤ ꯑꯗꯨꯒ ꯑꯇꯣꯞꯄ ꯗꯤꯄꯥꯔꯠꯃꯦꯟꯒꯤ ꯑꯇꯣꯞꯄ ꯗꯤꯄꯥꯔꯠꯃꯦꯟꯗꯤ ꯂꯥꯛꯑꯦꯌꯦ ꯑꯗꯨꯒ ꯑꯍꯥꯟꯕꯗ ꯃꯤ ꯀꯩꯀꯥꯗꯣ ꯂꯣꯏꯅ ꯄꯤꯄꯤꯇꯤꯒ ꯁꯦꯝꯃꯒ ꯏꯁ꯭ꯂꯥꯏꯠꯀ ꯊꯥꯜꯂꯒ ꯀꯥꯞꯊꯣꯛꯑꯒ ꯑꯗꯨꯃꯥꯏꯅ ꯉꯥꯡꯍꯜꯂꯤ ꯀꯣꯏꯁꯟꯒ ꯈꯔ ꯍꯪꯉꯦꯌꯦ ꯑꯗꯨꯒ ꯃꯤꯗꯣ ꯌꯥꯝ ꯌꯥꯝꯃꯛꯄꯒꯤ ꯂꯣꯏꯔꯛꯄ ꯂꯣꯏꯔꯝꯗꯥꯏ ꯗꯨꯗꯗꯤ ꯑꯗꯨꯝ ꯑꯗꯨꯁꯜꯂꯁꯤ ꯌꯥꯝ ꯄꯨꯡꯗꯣ ꯊꯦꯡꯉꯗꯕ ꯑꯗꯨꯏꯗꯨꯒꯤ ꯖꯔꯕꯨꯗꯤ ꯂꯣꯏꯁꯪꯈ꯭ꯔꯦ ꯍꯥꯏꯕꯀꯣ ꯑꯍꯥꯟꯕ ꯀꯥꯟꯗꯗꯤ ꯀꯣꯏꯁꯟꯒ ꯑꯗꯨ ꯃꯌꯥꯝ ꯍꯪꯉꯒ ꯑꯗꯨꯃꯥꯏꯅ ꯏꯁꯂꯥꯏꯠꯀ ꯀꯥꯞꯊꯣꯛꯇꯅ ꯈꯣꯠꯇꯅ ꯌꯥꯝ ꯇꯧꯍꯟꯕ ꯃꯥꯜꯂꯦ
ꯎꯝ
ꯑꯩꯈꯣꯏ ꯗꯤꯄꯥꯔꯠꯃꯦꯟꯅ ꯑꯐ ꯍꯦꯛ ꯐꯔꯦ ꯃꯥꯟꯅꯔ ꯄꯨꯂꯞ ꯆꯠꯇꯕ
ꯆꯠꯇꯕ ꯑꯪ ꯃꯣꯏꯅꯁꯨ ꯀꯩ ꯈꯪꯗꯣꯏꯅꯣ ꯑꯩꯈꯣꯏ ꯗꯤꯄꯥꯃꯦꯟꯒꯤ
ꯑ ꯅꯣꯛꯅꯤꯡꯉꯦꯗ ꯑꯩꯗꯤ
ꯍꯥ ꯀꯩ ꯍꯥꯏꯕꯅꯣ ꯁꯤꯗ
ꯆꯥꯛ ꯊꯣꯡꯗ꯭ꯔꯣꯕꯣ ꯅꯣꯏ
ꯍꯥꯥ
ꯆꯥꯛ ꯊꯣꯡꯗꯣꯔꯕꯣ
ꯆꯥꯛ ꯀꯩꯅꯣ ꯇꯧꯗꯔꯤ ꯊꯣꯡꯗ꯭ꯔꯤ ꯏꯆꯦ ꯑꯩꯈꯣꯏ ꯀꯩꯅꯣ ꯍꯜꯂꯛꯇ ꯉꯥꯏꯔꯤ
ꯎ
ꯎꯝ ꯀꯩꯗꯧꯒꯤꯗꯨꯕ ꯑꯥ ꯑꯣꯏ ꯑꯗꯨꯅꯤꯗ ꯑꯩꯈꯣꯏꯁꯨ ꯆꯥꯛꯀꯥꯗꯤ ꯈꯔ ꯋꯥꯠꯂꯤ ꯏꯆꯦ ꯆꯥ ꯀꯩꯀꯥ ꯊꯛꯈꯤꯅꯤ ꯑꯗꯨꯗꯨꯒ ꯊꯣꯡꯉꯅꯤ
ꯎꯝ
ꯑꯩꯈꯣꯏ ꯄꯨꯂꯞ ꯔꯦꯟꯇ ꯂꯩꯃꯤꯟꯅꯔꯝꯃꯗꯤ ꯅꯨꯡꯉꯥꯏꯒꯗꯝ ꯋꯥꯊꯤ ꯉꯥꯡꯅꯔꯒ ꯆꯥꯛ ꯆꯥꯛ ꯆꯥꯗꯅ ꯁꯣꯀꯥ ꯁꯥꯟꯅ ꯁꯥꯟꯅꯗꯅ ꯑꯁ ꯑꯩꯈꯣꯏꯗꯤ ꯑꯦ ꯏꯆꯦ ꯏꯕꯦꯝꯃ ꯍꯥꯎꯁꯤ ꯁꯥꯟꯅꯕꯗ ꯁꯥꯟꯅꯕꯗ ꯃꯇꯝ ꯑꯃꯗꯁꯨ ꯑꯁ ꯁꯤꯒꯦ ꯇꯧꯕꯅꯦ ꯍꯧꯖꯤꯛꯇꯤ ꯂꯦꯞ ꯄꯦ ꯁꯣꯀꯥ ꯑꯃꯨꯛ ꯈꯒ ꯃꯔꯛ ꯃꯔꯛꯇ ꯇꯧꯋꯦ
ꯎꯝ ꯁꯨꯃꯣꯂꯥ ꯀꯔꯝ ꯍꯤꯡꯉꯤ
ꯆꯦ ꯁꯣꯝꯂꯥ ꯃꯥ ꯇꯨꯏꯁꯟ ꯍꯜꯂꯛꯑꯦ ꯑꯗꯨꯒ ꯑꯩꯁꯨ ꯑꯩꯈꯣꯏꯒꯤ ꯂꯩꯀꯥ ꯊꯥꯕꯗꯣ ꯀꯝꯄꯣꯁ ꯑꯝꯇ ꯍꯥꯞꯄꯤꯗꯕ ꯀꯨꯏꯔꯦꯕ
ꯎꯝ
ꯑꯗꯨꯏ ꯉꯁꯤꯗꯣ ꯀꯝꯄꯣꯁꯇꯣ ꯑꯃꯨꯛ ꯔꯦꯅꯨ ꯑꯩꯈꯣꯏꯅꯤꯅ ꯀꯥ ꯔꯣꯁꯅꯤ ꯃꯅꯥꯛꯇ ꯍꯜꯂꯛꯄꯗꯒꯤ ꯀꯝꯄꯣꯁꯇꯣ ꯑꯃꯨꯛ ꯂꯩꯔꯛꯑꯦ ꯀꯝꯄꯣꯁ ꯀꯦꯖꯤ ꯇꯔꯥꯅꯤꯊꯣꯏꯃꯨꯛ ꯄꯨꯔꯛꯑꯦ ꯑꯗꯨꯗꯨꯒꯤ ꯃꯥꯗꯣ ꯂꯩꯔꯝꯃꯦ ꯑꯗꯨꯗꯨꯒꯤ ꯆꯦ ꯁꯣꯝꯂꯥꯒ ꯆꯪꯃꯤꯟꯅꯔꯛꯑꯦ ꯃꯥ ꯇꯉꯥꯡꯗꯒꯤ ꯄꯣꯠ ꯂꯩꯔꯝꯃꯦ ꯑꯗꯨꯒ ꯆꯪꯃꯤꯟꯅꯔꯛꯑꯦ
ꯎꯝ ꯃꯥ ꯅꯨꯄꯥꯗꯣ ꯋꯥꯔꯤ ꯁꯥꯟꯅꯗ꯭ꯔꯦ
ꯎꯝ ꯃꯥ ꯁꯥꯟꯅꯗ꯭ꯔꯦ ꯑꯩꯅ ꯉꯔꯥꯡ ꯍꯪꯉꯦ ꯑꯗꯣ ꯏꯆꯦꯗ ꯃꯥꯗꯣ ꯑꯗꯨꯝ ꯃꯔꯥꯡ ꯃꯔꯥꯡ ꯀꯩꯅꯣ ꯍꯥꯏꯐꯦꯠꯇꯤ ꯍꯥꯏꯕꯅꯦ ꯑꯗꯣ ꯑꯩꯅ ꯌꯦꯡꯕꯨꯗꯤ ꯌꯦꯡꯉꯣ ꯏꯆꯦꯅ ꯑꯗꯨꯁꯨ ꯀꯥ ꯑꯦꯝꯁꯤꯒꯤꯗ ꯁꯥꯟꯅꯩꯅꯦ ꯑꯗꯨꯁꯨ
ꯍꯨꯡ
ꯑꯗꯨꯁꯨ ꯁꯤꯒꯤꯗ ꯁꯥꯟꯅꯩꯅꯦꯕ
ꯎꯝ ꯑꯩꯗꯤ ꯃꯥꯗꯣ ꯑꯗꯨꯝ ꯀꯩꯅꯣ ꯇꯧꯍꯟꯅꯤꯡꯉꯦꯗ ꯋꯥꯏꯗꯤ ꯑꯗꯨꯝ ꯁꯥꯅꯤꯡꯉꯦ
ꯍꯣꯏ ꯑꯩꯒꯤꯇ ꯍꯅꯤꯅꯤ ꯑꯣ ꯑꯗꯨꯅꯦ ꯈꯪꯒꯦꯗ ꯎ
ꯃꯥ ꯑꯗꯨꯝ ꯃꯇꯝ ꯂꯧꯔꯗꯤ ꯌꯥꯔꯣꯏꯕ
ꯑꯥ ꯑꯗꯨꯅꯦ ꯑꯩꯅꯁꯨ ꯏꯆꯦ ꯈꯪꯅꯔꯣ ꯍꯟꯗꯛꯇꯤ ꯍꯟꯗꯛꯇꯤ ꯈꯪꯅꯔꯣ ꯐꯔꯝ ꯇꯥꯔꯗꯤ ꯋꯥꯈꯜ ꯃꯥꯟꯅ ꯇꯥꯔꯗꯤ ꯍꯥꯏꯔꯝꯃꯤꯅꯦ ꯁꯝ ꯃꯣꯂꯥ ꯑꯩꯈꯣꯏ ꯆꯥ ꯊꯛꯁꯦꯅ ꯆꯥꯛ ꯄꯨꯔ ꯂꯥꯛꯑꯦ ꯆꯥ ꯊꯛꯑꯦ ꯑꯗꯨꯅ ꯏꯆꯦꯅ ꯑꯥ ꯏꯆꯦꯅ ꯆꯥ ꯂꯣꯜꯂꯛꯑꯦ ꯑꯗꯨꯗꯨꯒ
ꯎꯝ
ꯑꯩꯁꯨ ꯅꯁꯥꯏ ꯍꯜꯂꯛꯄꯗꯒꯤ ꯗ꯭ꯔꯦꯁꯄꯨ ꯑꯝꯇ ꯂꯣꯏꯍꯣꯡꯗꯣꯛꯇ꯭ꯔꯤ ꯍꯦꯟ ꯌꯥꯏ ꯂꯩꯕꯅꯤ
ꯑꯣꯝ
ꯑꯗꯨꯗꯨꯅ ꯑꯁ ꯈꯪꯗꯦꯗ ꯏꯆꯦ ꯀꯣꯛꯁꯦ ꯉꯥꯎꯔꯦ ꯅꯨꯃꯤꯠ ꯈꯨꯗꯤꯡꯒꯤ ꯀꯣꯛ ꯉꯥꯎꯔꯦ ꯆꯍꯤ ꯌꯥꯝ ꯆꯠꯂ ꯌꯥꯝꯁꯤꯜꯂꯒ ꯀꯣꯛꯁ ꯉꯈꯜꯂ ꯑꯁ ꯈꯪ
ꯆꯥ ꯀꯩꯒ ꯊꯛꯇꯦꯕ ꯆꯥ ꯀꯩꯒ ꯄꯥꯗꯦꯕ
ꯆꯥꯒ ꯀꯩꯅꯣ ꯄꯥꯔꯅꯤ ꯄꯞꯀ ꯄꯥꯔꯅꯤ
ꯍꯥꯎ ꯄꯅꯤꯅꯦ
ꯎꯝ ꯎꯝ ꯑꯣ
ꯅ ꯀꯌꯥꯊ ꯇꯅꯣ
ꯎꯝ ꯑꯩꯈꯣꯏ ꯁ ꯁꯣꯝꯂꯥꯅꯦ ꯑꯩꯅꯦ ꯑꯩꯈꯣꯏ ꯃꯩ ꯊꯥꯛꯑꯅꯤ ꯀ꯭ꯂꯤꯅꯤꯀꯥꯗꯤ ꯍꯜꯂꯛꯇ꯭ꯔꯤ ꯑꯗꯨꯒ ꯃꯥ ꯆꯥꯁꯨ ꯊꯛꯇꯦ
ꯑꯣ
ꯃꯣꯏ ꯆꯥꯁꯨ ꯊꯛꯇꯦ ꯑꯁ ꯑꯩꯈꯣꯏꯗꯤ ꯄꯨꯛꯆꯥꯥ ꯆꯥ ꯄꯨꯣꯊꯔ ꯊꯛ
ꯆꯥꯕꯗꯝ ꯐ ꯐꯥꯏꯗ
ꯎꯝ ꯑꯗꯨꯅꯦ ꯆꯥ ꯆꯥ ꯄꯨꯊꯛ ꯊꯛ ꯇꯧ ꯂꯩꯔꯦ ꯑꯗꯨꯖꯒ ꯅꯣꯡꯃꯁꯦ ꯅꯣꯡꯃ ꯂꯥꯛꯑꯣ ꯑꯩꯈꯣꯏꯅ ꯆꯥꯛꯆꯥꯥꯁꯦ ꯍꯦꯟ ꯊꯣꯡꯉꯒ
ꯑꯩꯗꯤ ꯈꯪꯗꯦꯕꯀꯣ ꯀꯩꯅꯣ ꯌꯥꯝ ꯆꯥꯅꯤꯡꯉꯤ ꯆ
ꯀꯩ ꯆꯥꯅꯤꯡꯉꯦ ꯍꯥꯏꯅꯣ ꯏꯆꯦ ꯁꯤꯔꯕꯤꯅꯥ ꯀꯩ ꯀꯩ ꯆꯥꯅꯤꯡꯉꯦ ꯍꯥꯏꯅꯣ ꯆꯤꯔꯥꯕꯤꯅꯥ ꯅꯈꯣꯏ ꯁꯤꯁꯦ ꯌꯥꯝ ꯍꯥꯎꯋꯦ ꯀꯌꯥ ꯄꯤꯒꯌꯥ